ꯍꯜꯂꯣ
ꯍꯜꯂꯣ ꯍꯜꯂꯣ
ꯅꯪ ꯅꯈꯣꯟꯗꯣ ꯌꯥꯝ ꯇꯞꯅ ꯇꯥꯏꯌꯦ ꯍꯜꯂꯣ
ꯈꯪꯗꯦ
ꯎꯝ ꯀꯩꯗꯧꯔꯝꯃꯤꯅꯣ ꯅꯪ
ꯀꯩꯝ ꯇꯧꯗꯦꯗ
ꯍꯨꯝ ꯅꯪ ꯅꯈꯣꯟꯗ ꯌꯥꯝ ꯇꯞꯅ ꯇꯥꯏꯔꯦ ꯅꯪ ꯕ꯭ꯂꯨꯇꯨꯠ ꯀꯩꯀꯥꯒ ꯍꯥꯞꯄ꯭ꯔꯣ ꯑꯗꯨ ꯍꯥꯞꯄꯗꯤ ꯑꯝꯇ ꯂꯧꯊꯣꯛꯑꯣꯅꯦ ꯐꯖꯟ ꯇꯥꯗ꯭ꯔꯦ ꯅꯈꯣꯟꯗꯣ
ꯍꯥꯏꯕ
ꯍꯧꯔꯦ ꯍꯧꯔꯦ ꯑꯥ ꯇꯥꯔꯕꯣ?
ꯃꯀꯣꯛꯇꯩ ꯇꯧ ꯌꯥꯔꯣꯏ ꯑꯗꯨꯝ ꯍꯥꯏꯔꯣꯛ ꯇꯥꯕ꯭ꯔꯣ ꯅꯪ ꯃꯥꯏꯒꯐꯣꯟꯖꯦ ꯅꯪ ꯃꯥꯏꯒꯐꯣꯟꯖꯦ ꯅꯨꯡꯉꯥꯏꯇꯦꯍꯦ ꯁꯤꯖꯦ ꯅꯪ ꯀꯩ ꯀꯩ ꯀꯩꯗꯧꯔꯝꯃꯤꯅꯣ ꯎꯝ ꯀꯩ ꯍꯤꯟꯖꯥꯡ ꯆꯥꯔ ꯅꯪ- ꯀꯩꯅꯣꯗꯣ ꯅꯪ ꯃꯥꯏꯛꯇꯣ ꯈꯤꯇꯪ ꯅꯨꯡꯉꯥꯏꯇꯤꯕꯣ ꯇꯣꯝꯕꯤ ꯈꯤꯇꯪ ꯐꯖꯟꯅ ꯁꯦꯝꯃꯨꯅꯦ ꯌꯥꯕ꯭ꯔꯥ ꯌꯦꯡꯉꯣ ꯐꯖꯟ ꯇꯥꯗ꯭ꯔꯦꯕ ꯅꯪꯒꯤꯗꯣ ꯍꯥꯢꯗꯤ ꯅꯪ ꯅꯅꯥꯀꯣꯡ ꯃꯌꯥꯗ ꯅꯞꯄ ꯊꯝꯃꯣꯕ ꯐꯣꯟꯗꯣ ꯈꯔ ꯐꯖꯟ ꯇꯥꯅꯕ ꯑꯩ ꯑꯩꯅ ꯉꯥꯡꯕꯗꯤ ꯅꯪꯒꯤꯗꯣ ꯅꯪꯒꯤ ꯐꯣꯟꯗꯣ ꯃꯥꯏꯀ꯭ꯔꯐꯣꯟ ꯌꯥꯗ꯭ꯔꯥꯕ ꯃꯥꯜꯂꯦ ꯅꯪ ꯕ꯭ꯂꯨꯇꯨꯠ ꯍꯥꯞꯄꯝꯕ꯭ꯔꯣ ꯍꯥꯟꯅ
ꯍꯥꯞꯄꯦ ꯍꯥꯏꯕ
ꯍꯧꯖꯤꯛ ꯈꯤꯇꯪ ꯇꯥꫪꯝꯃꯦ ꯐꯖꯟꯅ ꯇꯥꯗ꯭ꯔꯦ ꯍꯨꯖꯤꯛ ꯑꯃꯨꯛ ꯂꯧꯊꯣꯛꯑꯣ ꯑꯝꯇ ꯕ꯭ꯂꯨꯇꯨꯠꯇꯣ
ꯂꯧꯊꯣꯛꯑꯕꯣ
ꯍꯜꯂꯣ-
ꯍꯜꯂꯣ-
ꯇꯥꯔꯦꯁꯦ ꯅꯪ ꯑꯑꯣꯛꯄꯥ ꯁꯥꯗꯅ ꯕ꯭ꯂꯨꯇꯨꯠ ꯍꯥꯞꯆꯤꯟꯗꯅ ꯅꯈꯣꯟꯅꯦꯅ ꯎꯝ
ꯂꯥꯏꯛ ꯄꯥꯗꯣꯏꯔꯣ ꯉꯁꯤ?
ꯄꯥꯗꯣꯏꯅꯦ꯫
ꯍꯣꯏꯟ ꯍꯣꯏꯟ ꯉꯥꯇꯟꯈꯛ ꯂꯩꯔꯒ ꯏꯕꯥꯅꯤ ꯄꯥꯃꯤꯟꯅꯔꯁꯦ ꯄꯨꯂꯞ
ꯎꯝ ꯄꯨꯡ ꯀꯌꯥꯗꯩꯩ
ꯍꯧꯖꯤꯛ ꯄꯨꯡ ꯃꯔꯤ ꯃꯌꯥ ꯇꯥꯔꯦꯗꯅꯀꯣ ꯄꯨꯡ ꯁꯤꯛꯁꯁꯦ ꯅꯪ ꯈꯤꯇꯪ ꯊꯦꯡꯖꯔꯛꯑꯗꯤ ꯑꯃꯨꯛ ꯅꯪ ꯆꯥꯛ ꯊꯣꯡꯒꯅ ꯍꯥꯏꯔꯅꯤ ꯁꯤꯛꯁꯇ ꯁꯤꯛꯁ ꯁ꯭ꯋꯥꯏꯗ ꯁꯤꯛꯁ ꯇꯨ ꯁꯚꯦꯟꯃꯨꯛꯇꯪ ꯄꯂꯥꯎ ꯄꯥꯊꯣꯛꯑ ꯂꯣꯏꯔꯦ ꯀꯩꯅꯣ
ꯁꯤꯛꯁꯇꯒꯤ ꯑꯩꯠ ꯁꯤꯛꯁꯇꯒꯤ ꯑꯩꯠ ꯐꯥꯎ ꯄꯥ ꯌꯥꯅꯤ
ꯆꯥꯛꯇ ꯄꯨꯡ ꯀꯌꯥ ꯊꯣꯡꯗꯣꯏꯕ ꯑꯗꯨꯒ
ꯍꯥꯏꯖꯟ ꯅꯩꯅꯤ ꯀꯩꯅꫭ
ꯑꯩꯗꯤ ꯄꯥꯗꯅꯦ ꯑꯩꯗꯤ ꯁꯤꯛꯁꯇꯤ ꯁꯕꯦꯟꯃꯥꯎꯛ ꯄꯥꯗꯅꯦ
ꯄꯥꯎ ꯄꯥꯎ ꯑꯁ ꯂꯥꯡꯉꯤꯗ
ꯎꯝ ꯍꯤꯡꯆꯥꯕꯤ ꯌꯥꯝ ꯂꯩ ꯃꯥꯥꯟꯅꯦ ꯅꯪ
ꯎꯝ
ꯑꯩꯅ ꯈꯤꯇꯪ ꯊꯣꯡꯗꯣꯏꯅꯣ ꯍꯣꯏ
ꯑꯩ ꯅꯨꯃꯤꯗꯥꯡ ꯑꯣꯛ ꯆꯥꯁꯦ ꯍꯥꯏꯕꯅꯤ
ꯀꯩ ꯅꯪꯕꯨ ꯉꯁꯥꯏ ꯃꯦꯒꯤ ꯆꯥꯏ ꯍꯥꯏꯕꯔꯥ ꯀꯩꯅꯣꯝ ꯍꯥꯏꯔꯝꯗꯥꯏꯅꯦ ꯗꯨꯒꯥ ꯀꯥꯏꯗꯩꯩ ꯁꯧꯒꯔꯤ
ꯍꯩꯖꯤꯟꯅꯕꯅꯦ ꯍꯥꯏꯕꯅꯦ
ꯅꯪ ꯑꯁꯦꯡꯕ ꯍꯥꯏ ꯗꯦꯠ ꯉꯁꯤ ꯗꯦꯠ ꯇ꯭ꯋꯦꯟꯇꯤ ꯁꯤꯛꯁ ꯅꯠꯇ꯭ꯔꯣ
ꯎꯝ ꯇ꯭ꯋꯦꯟꯇꯤ ꯁꯤꯛꯁ
ꯑꯩꯈꯣꯏ ꯖꯔꯦꯟ ꯖꯨꯟ ꯑꯣꯏꯗꯧꯕ ꯑꯩꯈꯣꯏ ꯀꯨꯏꯗ꯭ꯔꯦ ꯅꯨꯃꯤꯠ ꯃꯔꯤꯅꯤ ꯈꯛꯇꯪ ꯉꯥꯏꯔꯦ ꯉꯁꯤꯗ ꯃ ꯆꯤꯊꯍꯈ꯭ꯔꯅꯤ ꯑꯪ ꯅꯨꯃꯤꯠꯁꯦ ꯊꯨ ꯊꯨꯅꯍꯥꯎꯋꯦ ꯌꯥꯍꯧ ꯌꯥꯝ ꯊꯦꯡꯡꯂꯔꯦ ꯈꯪꯗꯦꯕ ꯅꯣꯡꯍꯥꯜꯂꯛꯄꯒ ꯑꯗꯨꯝ ꯅꯨꯡꯗꯥꯡ ꯋꯥꯏꯔꯝꯃꯤ ꯃꯩ ꯇꯨꯝꯕ ꯍꯧꯔꯛꯄꯒ ꯑꯗꯨꯝ ꯅꯨꯡꯗꯥꯡ ꯊꯤꯅꯥ ꯆꯞ ꯌꯨꯝ ꯍꯧꯒꯠꯂꯛꯑꯕꯅꯤꯅ ꯑꯗꯨꯝ ꯉꯥꯏꯍꯥꯛꯇꯪ ꯂꯩꯔꯒ ꯑꯗꯨꯝ ꯅꯨꯡꯗꯥꯡ ꯇꯥꯔꯦ
ꯊꯦꯡꯅ ꯇꯨꯝꯃꯒꯥ ꯊꯦꯡꯅ ꯍꯧꯒꯣꯠꯄꯩꯅꯦ
ꯎꯝ ꯍꯣꯏ ꯑꯣꯏꯅ ꯑꯩ ꯍꯤꯗꯥꯛ ꯆꯥꯁꯤꯜꯂꯛꯑꯦ ꯑꯩ ꯍꯤꯗꯥꯛ ꯆꯥꯕꯁꯦ ꯁꯤ ꯍꯤꯗꯥꯛ ꯆꯥꯕ ꯀꯥꯟꯗ ꯃꯣꯏꯗ ꯍꯥꯏꯌꯦꯕꯀꯣ ꯅꯪ ꯁꯤꯔꯥꯛꯀꯦ ꯆꯥꯒꯦ ꯍꯥꯏꯇꯥꯔꯒꯗꯤ ꯅꯪꯗꯣ ꯄꯨꯔꯥ ꯀꯝꯄ꯭ꯂꯤꯠ ꯁꯚꯦꯟ ꯇꯨ ꯑꯩꯠ ꯑꯋꯥꯔ ꯇꯨꯝꯕꯗꯣ ꯍꯥꯏꯗꯤ ꯃꯔꯛꯇꯒ ꯊꯕꯛ ꯀꯔꯤꯝꯇ ꯆꯠꯂꯔꯣꯏ ꯈꯣꯠꯂꯔꯣꯏ ꯍꯥꯏꯔ ꯀꯥꯟꯗ ꯆꯥꯎꯅ ꯍꯥꯏꯕꯅꯦꯕꯀꯣ ꯁꯤꯗꯥꯛꯁꯦ
ꯎꯝ
ꯑꯗꯨꯗ ꯑꯩꯅ ꯍꯤ ꯆꯥꯕ ꯇꯜꯂꯤꯁꯤꯅ ꯑꯃꯨꯛ ꯑꯩ ꯃꯪ ꯅꯨꯡꯉꯥꯏꯇ꯭ꯔꯦ ꯑꯩ ꯑꯃꯐꯥꯎꯁꯨ ꯆꯥꯗ꯭ꯔꯤꯕꯕ ꯁꯤ ꯍꯤꯗꯥꯛꯁ ꯂꯩ ꯂꯩꯔꯕꯨꯗꯤ ꯂꯩꯔꯦꯕ ꯑꯗꯨ ꯑꯁ ꯑꯩ ꯃꯪ ꯅꯨꯡꯉꯥꯏꯇꯕꯤ ꯈꯣꯠꯇꯕꯤꯒꯤ ꯇꯧꯈꯠꯂꯒ ꯑꯃꯨꯛ ꯍꯧꯒꯠꯂꯒ ꯂꯩꯕꯗꯣ ꯑꯗꯨ ꯑꯃꯨꯛ ꯏꯁꯥꯗꫭ ꯑꯃꯨꯛꯄ ꯍꯦꯟꯒꯗ꯭ꯔꯥ ꯈꯣꯠꯀ꯭ꯔꯥꯅ ꯋꯥꯈꯜꯗ ꯈꯟꯖꯤꯟꯕꯒꯤꯀꯣ ꯑꯣꯚꯔ ꯊꯤꯡ ꯇꯧꯕꯒꯤ ꯆꯥꯕ ꯂꯩꯕꯅꯤ ꯑꯗꯩꯩ ꯁꯤꯁꯦ ꯌꯥꯝꯅ ꯍꯥꯏꯗꯤ ꯊꯕꯛ ꯍꯣꯏ ꯑꯃꯨꯛꯇꯪ ꯆꯥꯔꯨꯔꯕꯗꯤ ꯈꯪꯅꯤ ꯑꯃꯨꯛꯐꯥꯎ ꯆꯥꯗ꯭ꯔꯒꯩ ꯇꯟꯗꯅ ꯆꯥꯗꯕ ꯂꯩꯔꯦꯕ ꯑꯗꯨꯒ ꯁꯤ ꯍꯗꯥꯛꯁꯦ ꯀꯩꯅꯣꯗꯤ ꯄꯥꯒꯅꯣ ꯍꯥꯏꯕꯅꯦꯕ ꯑꯩꯈꯣꯏ ꯌꯨꯒꯨꯝꯕꯗꯣ
ꯎꯝ
ꯌꯨꯒꯨꯝꯕ ꯊꯛ ꯇꯥꯔꯒꯗꯤ ꯁꯤꯗꯥꯛꯁꯦ ꯆꯥꯒꯅꯣꯅ ꯍꯥꯏꯕꯅꯦꯕ ꯑꯗꯨ ꯕꯦꯔꯥ ꯀꯥꯅꯤꯅ
ꯊꯛꯎꯔꯅꯨ ꯗꯨꯗꯤ ꯍꯤꯗꯥꯛ ꯆꯥꯏ ꯀꯥꯟꯗꯗꯤ
ꯎꯝ
ꯐꯖꯅꯥ ꯇꯥꯗꯦꯌꯦ ꯅꯦꯠ ꯅꯨꯡꯉꯥꯏꯇꯕꯒꯤ ꯃꯥꯜꯂꯦ
ꯍꯣꯏ ꯍꯣꯏ ꯅꯦꯠ ꯅꯨꯡꯉꯥꯏꯇꯕꯒꯤꯔꯣ ꯅꯣꯏꯗꯥꯏꯗ ꯅꯦꯠ ꯌꯥꯗ꯭ꯔꯦꯀꯣ
ꯌꯥꯗꯕꯅꯦ
ꯍꯥꯏꯅꯦ
ꯒꯦꯝ ꯁꯥꯟꯅꯕꯗꯁꯨ ꯌꯥꯗ꯭ꯔꯦ ꯐꯥꯏꯚ ꯖꯤ ꯀꯥꯗꯦꯕ
ꯈꯟꯖꯤꯜꯂꯗꯤ ꯀꯥꯗꯕꯅꯦ ꯃꯄꯥꯗꯨ ꯅꯠꯇ꯭ꯔꯁꯨꯀꯣ ꯌꯨꯝꯒꯨꯝꯕ ꯌꯥꯝ ꯑꯀꯣꯏꯕꯗꯣ ꯃꯌꯥꯝ ꯈꯟꯖꯤꯟ ꯈꯟꯖꯤꯟ ꯂꯩꯔꯤ ꯂꯩꯕꯗꯣ
ꯎꯝ
ꯑꯩ ꯖꯤꯡꯒꯅ ꯑꯣꯏꯔꯁꯨ ꯖꯤꯡꯒꯥ ꯃꯌꯥꯝ ꯀꯨꯞꯄꯗꯤ ꯑꯩ ꯖꯤꯡꯒꯥ ꯃꯌꯥꯝꯅꯒ ꯈꯜꯂ ꯂꯩꯔꯗꯤ ꯅꯦꯠ ꯅꯨꯡꯉꯥꯏꯇꯕꯅꯦꯕ
ꯎꯝ
ꯑꯗꯨ ꯇꯧꯋꯦꯕ ꯒꯤ ꯀꯥꯗꯣ ꯈꯪꯕ꯭ꯔꯥ ꯑꯇꯩꯗꯤ ꯁꯨꯝ ꯇꯧꯗꯦꯕꯀꯣ ꯃꯥꯏ ꯃꯥꯏ ꯃꯣꯏ ꯏꯃꯨꯡ ꯃꯅꯨꯡ ꯌꯨꯝ ꯃꯅꯨꯡꯗ ꯑꯇꯩꯗꯤ ꯀꯩꯔꯤꯝ ꯇꯧꯗꯦꯕ ꯑꯣ ꯃꯥꯏ ꯀꯥꯗꯅ ꯆꯪꯉꯨꯀꯥꯟꯗ ꯅꯦꯠꯇꯣ ꯐꯥꯏꯚ ꯖꯤ ꯀꯥꯕꯗꯣ ꯐꯥꯏꯚ ꯖꯤ ꯐꯪꯗꯦꯅ ꯈꯪꯕꯔꯥ
ꯑꯗ ꯑꯩꯈꯣꯏꯗꯁꯨ ꯇꯧꯗꯣꯏ ꯇꯧꯋꯦꯕꯀꯣ ꯑꯩꯈꯣꯏꯒꯤꯅ ꯑꯃꯨꯛ ꯑꯥ ꯆꯥꯛꯈꯨꯝꯗ
ꯆꯥꯛꯈꯨꯝ ꯆꯪꯀꯥꯟꯗ ꯆꯥꯛꯈꯨꯝꯗ ꯇꯤꯟꯅ ꯈꯥꯕꯒꯤ ꯆꯥꯛꯈꯨꯝ ꯆꯪꯀꯥꯟꯗꯗꯤ ꯀꯩꯅꯣꯗꯣ ꯑꯩ ꯑꯩ ꯅꯦꯠꯇꯣ ꯑꯩ ꯑꯦꯌꯥꯔꯇꯦꯜ ꯁꯤꯖꯤꯟꯅꯩꯀꯥꯟꯗ ꯐꯥꯏꯚ ꯖꯤꯗꯣ ꯀꯥꯔꯦꯕꯀꯣ ꯅꯦꯠꯁꯨ ꯌꯥꯝ ꯅꯨꯡꯉꯥꯏꯕ ꯑꯣꯏꯗꯦꯕ
ꯎ ꯅꯣꯏꯒꯤꯗꯣ ꯖꯤꯌꯣ ꯑꯥꯏꯔꯇꯦꯜ ꯀꯔꯝꯕꯅ ꯅꯨꯡꯉꯥꯏꯒꯦ
ꯖꯤꯑꯣ ꯑꯦꯔꯇꯦꯜꯅ ꯍꯦꯜꯂꯦ ꯅꯨꯡꯉꯥꯏꯕ ꯍꯦꯜꯂꯦ ꯊꯨꯕ ꯏꯌꯥꯔꯇꯦꯜ ꯇꯥꯃꯣ ꯏꯁꯄꯤꯗꯒꯤ ꯀꯩꯗꯒꯤ ꯅꯦꯠ ꯑꯃꯥ ꯑꯃꯥ ꯂꯣꯏꯅꯃꯛ ꯏꯌꯥꯔꯇꯦꯜ ꯂꯣꯏꯅ ꯍꯦꯜꯂꯦ
ꯑꯔꯦꯝꯕꯗ ꯖꯤꯌꯣ ꯄꯥꯏꯔ
ꯎꯝ ꯑꯩꯗꯤ ꯑꯦꯌꯥꯔꯇꯦꯜ ꯑꯃꯐꯥꯎ ꯄꯥꯏꯗꯦ ꯑꯗꯨꯅ ꯈꯪꯗꯦ
ꯅꯪ ꯁꯤꯟꯗꯣꯛꯑꯁꯤ ꯏꯌꯥꯔꯇꯦꯜꯗ ꯑꯩ ꯑꯩꯒꯤꯁꯨ ꯊꯥ ꯑꯍꯨꯝ ꯂꯩꯔꯒ ꯁꯨꯃꯥꯏꯅꯗ ꯁꯨꯃꯥꯏꯅ ꯁꯤꯟꯗꯣꯛꯄꯗ ꯊꯥ ꯑꯍꯨꯝ ꯑꯍꯨꯝ ꯊꯥ ꯑꯍꯨꯝꯃꯨꯛ ꯂꯩꯔꯀꯥꯟꯗ ꯁꯤꯟꯗꯣꯛꯄ ꯌꯥꯏꯌꯦꯕ ꯑꯃꯨꯛꯀ ꯈꯪꯕ꯭ꯔꯥ ꯑꯗꯨꯀꯥꯟꯗ ꯑꯩ ꯊꯥ ꯑꯍꯨꯝ ꯊ꯭ꯔꯤ ꯃꯟꯠꯁ ꯂꯩꯔꯀꯗ ꯑꯃꯨꯛ ꯁꯤꯟꯗꯣꯛ ꯨꯅꯦꯕ ꯏꯌꯥꯔꯇꯦꯜꯗ ꯑꯗꯨꯗ ꯄꯨꯂꯞ ꯁꯦꯝꯃꯤꯟꯅꯔꯕꯅꯤꯅ
ꯌꯦꯡꯕ ꯅꯠꯇꯦ ꯁꯤꯟꯗꯣꯏꯅꯦ
ꯑꯃꯨꯛ ꯁꯤꯟ ꯑꯃꯨꯛ ꯈꯔ ꯀꯨꯏꯅ ꯀꯨꯏꯅ ꯄꯥꯏꯔꯁꯤ ꯂꯣꯏ
ꯉꯝꯃꯔꯣꯏ ꯉꯝꯃꯥꯔꯣꯏ ꯖꯤꯌꯣ ꯊꯥ ꯑꯍꯨꯝ ꯄꯥꯏꯔꯗꯤ ꯌꯥꯔꯦ
ꯑꯦꯌꯥꯔꯇꯦꯜꯗꯩꯩ ꯑꯃꯨꯛ ꯖꯤꯑꯣ ꯑꯣꯜꯂꯥ ꯑꯃꯨꯛ ꯖꯤꯑꯣꯗꯩꯩ ꯑꯃꯨꯛ ꯑꯦꯔꯇꯦꯜ ꯑꯣꯟꯕ ꯌꯥꯕ꯭ꯔꯣ
ꯑꯗꯨꯅꯦ ꯍꯥꯏꯗꯣ ꯊꯥ ꯑꯍꯨꯝ ꯂꯩꯔꯗꯤ ꯁꯤꯟꯕ ꯌꯥꯏ ꯍꯥꯏꯕ ꯑꯩ ꯏꯌꯥꯔꯇꯦꯜꯗ ꯖꯤꯑꯣ ꯑꯣꯜꯂꯅꯤꯗꯅ
ꯎꯝ
ꯄꯣꯠꯇꯣ ꯊꯥ ꯑꯍꯨꯝꯃꯨꯛꯇꯤ ꯑꯩ ꯀꯩ ꯁꯨꯝ ꯆꯦꯟꯖ ꯇꯧ ꯌꯥꯔꯣꯏꯕꯀꯣ ꯑꯗꯨꯝ ꯏꯁ꯭ꯇꯤꯛ ꯇꯧ ꯂꯩꯗꯣꯏꯅꯦꯕ ꯁꯤꯗ ꯑꯗꯨ ꯊꯥ ꯑꯍꯨꯝꯗꯣ ꯂꯣꯏꯔꯀꯥꯟꯗꯤ ꯑꯃꯨꯛ ꯑꯣꯟꯊꯣꯛꯄ ꯌꯥꯏꯌꯦꯕ
ꯑꯥ
ꯅꯪ ꯆꯥꯛ ꯆꯥꯔꯕꯣ ꯍꯥꯏꯁꯦ
ꯆꯥꯔꯦ ꯃꯦꯒꯤ ꯃꯦꯒꯤ ꯍꯧꯔ ꯆꯥꯔꯦ ꯉꯥ ꯃꯅꯦ ꯃꯦꯒꯤ ꯅꯦ ꯑꯗꯨ ꯀꯥꯡꯁꯣꯏꯔ ꯀꯩꯅꯣ ꯆꯝꯊꯣꯡ ꯍꯥꯏꯗꯣꯏꯔꯥ ꯀꯥꯡꯁꯣꯏ ꯍꯥꯏꯗꯣꯏꯔꯥ ꯈꯪꯗꯦ
ꯑꯣ
ꯀꯥꯡꯁꯣꯏ ꯁꯤꯅ ꯀꯩꯀꯩ ꯌꯥꯎꯔꯀꯥꯟꯗ ꯀꯥꯡꯁꯣꯏ ꯀꯧꯒꯦ ꯑ ꯇꯝꯕꯦ
ꯀꯥꯡꯁꯣꯏꯗꯤ ꯑꯆꯝꯕ ꯊꯣꯡꯕꯗꯨꯅꯤ ꯀꯩꯅꯣ ꯑꯂꯨ ꯀꯥꯡꯁꯣꯏ ꯃꯌꯥꯝ ꯃꯌꯥꯝ ꯃꯌꯥꯝ ꯂꯩ ꯀꯩꯅꯣ ꯈꯥꯡꯁꯣꯏ ꯈꯪꯗ꯭ꯔꯣ ꯅꯪ ꯀꯥꯡꯁꯣꯏ
ꯍꯣꯏ ꯑꯣꯏꯔꯝꯕꯅꯤ ꯑꯗꯨꯗꯤ ꯑꯗꯣ ꯆꯝꯊꯣꯡ ꯍꯥꯏꯁꯤꯅ ꯀꯩꯅꯣꯕ
ꯆꯝꯊꯣꯡꯒ ꯀꯥꯡꯁꯣꯏꯒ ꯆꯞ ꯃꯥꯟꯅꯩ ꯍꯥꯏꯕ ꯊꯥꯎ ꯉꯧꯗꯕꯤꯗ ꯊꯣꯡꯕꯗꯣ ꯐꯨꯠꯄꯗꯣ ꯐꯨꯠꯂ ꯊꯣꯡꯕꯗꯣ ꯉꯥꯔꯤ ꯀꯩꯀꯥ ꯉꯥ ꯀꯩꯀꯥ ꯍꯥꯞꯄꯒ ꯑꯗꯨꯗ ꯀꯥꯡꯁꯣꯏ
ꯑꯗꯨꯗꯨꯅ ꯆꯝ ꯆꯝ ꯆꯝꯊꯣꯡ
ꯎꯝ
ꯍꯣꯡꯅꯕ꯭ꯔꯣ ꯀꯥꯡꯁꯣꯏꯁꯤꯅ
ꯊꯥꯎ ꯉꯧꯗꯕꯤꯅꯦ ꯍꯥꯏꯕ ꯀꯥꯡꯁꯣꯏꯒ ꯆꯝꯊꯣꯡ ꯍꯥꯏꯗꯤ ꯆꯞ ꯃꯥꯅꯩ ꯍꯥꯏꯕꯅꯦ
ꯑꯣ ꯑꯣ ꯆꯝꯊꯣꯡ ꯆꯥꯏ ꯉꯁꯤ
ꯎꯝ
ꯆꯝꯊ‌ꯣꯡꯅ‌ꯦ ꯑꯃꯦꯠꯄ ꯑꯃ ꯃꯦꯠꯂꯝꯃꯦ ꯑꯗꯨꯗꯨꯒ ꯉꯥꯗꯨꯒ ꯇꯧꯔꯒ ꯆꯥꯛꯇ ꯆꯥꯛ ꯊꯣꯡꯕꯀꯥꯟꯗ ꯀꯩꯅꯣ ꯉꯥꯟꯕꯗꯣ ꯀꯔꯤ ꯑꯃꯗꯣ ꯈ ꯀꯔꯤ ꯃꯐꯝ ꯑꯃ ꯌꯨꯛ ꯑꯌꯨꯛ ꯑꯌꯨꯛ ꯌꯥꯎꯕꯗꯣ ꯀꯩꯑꯕ ꯃꯆꯥꯗꯣ
ꯀꯩꯅꯣ ꯍꯥꯏꯖꯦ
ꯃꯥ ꯆꯝꯐꯨꯠꯀ ꯐꯨꯠ ꯐꯨꯠꯅꯕꯗꯣ ꯍꯥꯏꯅ ꯃꯥꯒꯤ ꯃꯁꯥꯗꯣ ꯄꯥꯏꯔ ꯀꯥꯟꯗ ꯈꯔ ꯈꯔ ꯌꯨ ꯃꯆꯥ ꯃꯆꯥ ꯌꯨꯕꯗꯣ ꯅꯠꯇꯦꯍꯦ ꯑꯆꯧꯕꯗꯨꯅꯦ ꯌꯥꯝ ꯄꯥꯡ ꯆꯥꯎꯕ ꯅꯠꯇꯕꯗꯣ ꯆꯝꯐꯨꯠꯇꯒ ꯐꯨꯠꯅꯕꯗꯣ ꯁꯨꯃꯥꯏꯅ ꯃꯇꯣꯟꯗꯣ ꯈꯤꯇꯪ ꯍꯣꯏ ꯃꯇꯣꯟꯗꯣ ꯈꯤꯇꯪ ꯇꯨꯝ ꯑꯩ ꯍꯥꯏꯀꯦꯕꯁꯦ ꯃꯇꯣꯟꯗꯣ ꯈꯤꯇꯪ ꯇꯨꯝꯃꯦꯗꯅꯀꯣ ꯍꯥꯏꯗꯤ ꯃꯇꯣꯟꯣ ꯈꯤꯇꯪ ꯄꯥꯈꯅ ꯍꯥꯏꯅ ꯄꯤꯛꯇꯛ ꯂꯥꯛꯑꯒ ꯃꯅꯤꯡ ꯆꯥꯎꯕꯗꯣ ꯃꯣꯏ ꯃꯈꯥꯗ ꯆꯥꯎꯕ ꯈꯣꯡꯗ꯭ꯔꯨꯝ ꯍꯥꯏꯗꯣꯏꯔ ꯈꯪꯗꯦ
ꯈꯣꯡꯗ꯭ꯔꯨꯝꯗꯤ ꯌꯨꯗꯕꯅꯦ ꯌꯨꯗꯕꯅꯦ
ꯌꯨꯗꯕ꯭ꯔꯣ
ꯎꯝ
ꯎꯝ ꯁ ꯇꯣꯝꯕꯤ ꯀꯩꯅꯣ ꯇꯧꯔꯒꯦ ꯑꯩ ꯊꯝꯃꯒꯦ ꯇꯣꯝꯕꯤ ꯑꯩ ꯀꯩꯅꯣ ꯇꯧꯔꯨꯒꯦ ꯊꯕꯛ ꯑꯃ ꯇꯧꯔꯨꯒꯦ ꯑꯗꯨ ꯑꯃꯨꯛ ꯇꯧꯔꯛꯀꯦ ꯍꯣꯔꯦꯟ ꯉꯥꯛꯇꯪ ꯂꯩꯔꯒꯀꯣ
ꯍꯣ ꯍꯣꯏ ꯊꯝ ꯊꯝꯃꯣ